ꯍꯜꯂꯣ ꯇꯥꯕ꯭ꯔꯣ
ꯇꯌꯦꯜ
ꯀꯩꯗꯧꯔꯤꯅꯣ
ꯑ ꯑꯗꯨꯝ ꯂꯩꯔꯤꯗ ꯅꯥꯇꯣꯟ ꯈꯨꯟꯕꯤꯒꯤ ꯋꯥ ꯉꯥꯡꯕ ꯌꯥꯝ ꯅꯨꯡꯉꯥꯏꯇꯦ
ꯄꯨꯟꯒꯅꯨ ꯍꯥꯏꯌꯣ
ꯌꯥꯗꯦꯅꯦ ꯅꯨꯡꯗꯥꯡꯗ ꯏꯔꯨꯕꯤꯕꯒꯤ
ꯑꯣ ꯑꯁ ꯅꯨꯡ ꯁꯨꯃꯥꯏꯅ ꯍꯥꯏꯅꯕ ꯂꯩꯌꯦ ꯅꯨꯡꯗꯥꯡꯗ ꯏꯔꯨꯖꯔꯗꯤ ꯍꯟꯅꯨꯕ ꯐꯪꯉꯦ ꯍꯥꯏꯕꯅꯦ
ꯑꯁ ꯑꯗꯨꯃꯥꯏꯅꯗꯤ ꯇꯥꯏꯌꯦ ꯑꯗꯨ ꯑꯣꯏꯔꯁꯨ ꯀꯥꯏꯗꯦꯅ
ꯅꯪ ꯍꯌꯦꯡ ꯋꯥꯏ ꯍꯌꯦꯡ ꯋꯥꯏ ꯄꯩꯁꯥ ꯄꯥꯏꯕ ꯍꯟꯂꯨꯕꯁꯦ
ꯑꯗꯨꯅ ꯐꯠꯇ꯭ꯔꯣ ꯄꯥꯏꯗꯕ ꯑꯣꯏ ꯑꯗꯨꯗꯤ
ꯍꯅꯨꯕ ꯄꯩꯁꯥ ꯄꯥꯏꯕꯗꯅꯦ ꯌꯨꯝ ꯄꯥꯜꯂꯒ ꯅꯪ ꯍꯥꯟꯅ ꯁꯤꯗꯣꯛꯈ꯭ꯔꯗꯤ ꯀꯃꯥꯏꯅ ꯇꯧꯒꯅꯤ
ꯃꯥꯕꯨ ꯁꯤꯍꯥꯟ ꯀꯅꯤ ꯍꯥꯥꯟꯅ
ꯑꯁ ꯅꯪ ꯌꯥꯝ ꯐꯠꯇꯕ ꯃꯥꯜꯂꯦꯅ
ꯌꯥꯝ ꯐꯕ ꯃꯤꯅꯦ ꯑꯩꯗꯤ
ꯀꯩ ꯌꯦꯤꯟꯖꯥꯡ ꯆꯥꯔꯒꯦ ꯉꯁꯤꯗꯤ
ꯑꯁ ꯄꯨꯟꯁꯤ ꯄꯥꯟ ꯂꯩꯩꯇꯅꯦ ꯊꯕꯛ ꯆꯦ ꯅꯨꯕꯅꯤꯅ
ꯃꯁꯤ ꯑꯁ ꯊꯕꯛ ꯌꯥꯝ ꯆꯤꯟꯕ ꯃꯥꯜꯂꯤꯀꯣ
ꯑꯣ ꯆꯥꯛ ꯆꯥꯔꯕꯣ ꯀꯩ ꯍꯦꯟꯖꯥꯡ ꯆꯥꯔꯒꯦ
ꯑꯣ ꯑꯈꯣꯏ ꯉꯁꯤꯗꯣ ꯌꯦꯟꯗꯦꯝ ꯆꯥꯏꯌꯦ ꯅꯣꯏꯗꯤ
ꯑꯈꯣꯏꯗꯤ ꯀꯔꯤꯔꯥ ꯑꯌꯨꯛꯀꯤ ꯆꯥꯛ ꯑꯣꯏꯅ ꯆꯥꯔꯦ
ꯑꯣ ꯅꯣꯏ ꯃꯤ ꯌꯥꯝꯗꯕꯅꯤꯅ ꯁꯨꯃꯥꯏꯅ ꯇꯧꯔꯝꯒꯅꯤꯀꯣ
ꯍꯣꯏ ꯎꯄꯥꯏ ꯂꯩꯇꯦ ꯂꯣꯏꯅ ꯆꯠꯅꯈ꯭ꯔꯦ ꯑꯩꯈꯣꯏ ꯃꯤ ꯑꯅꯤ ꯈꯛꯇ ꯂꯩꯍꯧꯔꯦ
ꯑꯣ ꯆꯖꯤꯛꯇꯤ ꯆꯥꯒꯅꯨꯍꯦ ꯅꯣꯏ ꯅꯣꯏ ꯅꯆꯦꯗꯣ ꯆꯥꯛ ꯌꯥꯝꯌꯥꯝ ꯌꯥꯝ ꯆꯥꯕ ꯅꯠꯇ꯭ꯔꯣ
ꯏꯆꯦꯗꯣ ꯂꯩꯇ꯭ꯔꯦꯅꯦ
ꯑꯣ ꯀꯗꯥꯏ ꯆꯠꯈ꯭ꯔꯒꯦ
ꯑ ꯑꯁ ꯃꯃꯥꯟꯅꯕꯤ ꯈꯣꯏꯗ ꯆꯠꯈ꯭ꯔꯩꯅꯦ
ꯑꯣ ꯃꯥ ꯑꯗꯨꯗꯤ ꯉꯁꯤꯒꯤ ꯊꯕꯛ ꯇꯧꯔꯝꯃꯔꯣꯏ
ꯑ ꯂꯩꯍꯧꯗ꯭ꯔꯦ ꯏꯃꯥꯒ ꯏꯕꯥꯅꯤ ꯈꯛꯇ ꯂꯩꯍꯧꯔꯦ
ꯑꯩꯈꯣꯏꯒꯤ ꯂꯣꯟ ꯐꯥꯎꯅꯕꯤ ꯑꯃ ꯂꯩꯕꯗꯣ ꯍꯧꯖꯤꯛ ꯅꯣꯏ ꯅꯣꯏ ꯏꯃꯥꯅꯤ ꯇꯨꯝꯈ꯭ꯔꯕꯣ
ꯇꯨꯝꯗꯦꯗ ꯇꯕꯤ ꯌꯦꯡ ꯉꯥꯒ
ꯑꯁ ꯇꯨꯝꯗꯦꯗ ꯑꯁ ꯅꯨꯡꯉꯥꯏꯌꯦꯅꯦ ꯑꯗꯨ ꯅꯨꯄꯤꯗꯨꯁꯨ
ꯅꯨꯡꯉꯥꯏꯕꯅꯦ ꯈꯪꯗꯦꯗ ꯊꯕꯛ ꯂꯩꯇ꯭ꯔꯗꯤ ꯂꯩꯇꯕ ꯂꯩꯔꯗꯤ ꯃꯤ ꯌꯥꯝ ꯂꯩꯕ
ꯉꯔꯥꯡ ꯕꯣꯜ ꯌꯦꯡꯕ꯭ꯔꯣ
ꯌꯦꯡꯉꯦ ꯌꯥꯝ ꯅꯨꯡꯉꯥꯏꯌꯦ ꯍ
ꯑꯩꯗꯤ ꯌꯦꯡꯗ꯭ꯔꯦ ꯉꯔꯥꯡꯗꯣ ꯉꯔꯥꯡꯗꯣ ꯈꯪꯗꯦ ꯑꯩ ꯐꯣꯟ ꯆꯥꯔꯖꯁꯨ ꯇꯧꯗꯕꯒꯤꯀꯣ ꯇꯥꯕ꯭ꯔꯣ
ꯑꯣ
ꯇꯥꯏꯌꯦ ꯇꯥꯏꯌꯦ
ꯏꯁꯩꯩ ꯑꯣ
ꯑꯩꯗꯤ ꯉꯔꯥꯡꯗꯣ ꯐꯣꯟꯁꯨ ꯆꯥꯔꯖ ꯇꯧꯗꯕꯒꯤꯀꯣ ꯑꯩꯗꯣ ꯁꯨꯝ ꯇꯨꯝꯅꯤꯡꯈ꯭ꯔꯕ ꯑꯗꯨꯝ ꯉꯟꯇꯥ ꯇꯨꯝꯊꯣꯛꯑꯦꯗ ꯑꯩꯗꯤ ꯇꯥꯗꯕ꯭ꯔꯣ ꯇꯥꯕ꯭ꯔꯣ
ꯍꯜꯂꯣ
ꯍꯜꯂꯣ
ꯍꯜꯂꯣ
ꯑꯣ ꯇꯥꯔꯕꯣ
ꯅꯋꯥꯛ ꯅꯨꯡꯉꯥꯏꯇꯕꯩꯔ ꯈꯪꯗꯦ ꯑꯗꯨꯝ ꯃꯨꯠꯂꯛꯂꯩꯕ
ꯑꯣ ꯑꯃꯨꯛꯃꯨꯛ ꯇꯧꯕꯅꯦꯀꯣ ꯁꯤꯁꯦ
ꯑꯩꯒꯤ ꯅ ꯃꯥꯂꯦ ꯅꯪꯒꯤꯗꯤ ꯀꯩꯝꯇ ꯇꯧꯗꯕ ꯃꯥꯜꯂꯦ ꯉꯔꯥꯡꯗꯣ ꯅꯪ ꯑꯝ ꯅꯣꯏ ꯅꯪ ꯌꯦꯡꯕ ꯆꯠꯇ꯭ꯔꯦ ꯍꯥꯏꯕ
ꯎꯝ ꯆꯠꯇ꯭ꯔꯦ
ꯑꯁ ꯅꯪ ꯄꯡꯉꯦꯍꯦ ꯉꯁꯤꯁꯨ ꯂꯩꯔꯤꯅ
ꯉꯁꯤꯁꯨ ꯂꯩꯌꯦ ꯑꯗꯨ ꯆꯠꯀꯗ꯭ꯔꯥ ꯆꯠꯂꯣꯏꯗ꯭ꯔꯥ ꯈꯪꯗꯦ ꯍꯥꯏꯗꯤ ꯃꯤ ꯌꯥꯝꯗ꯭ꯔꯗꯤ ꯌꯦꯡꯕꯗꯣ ꯅꯨꯡꯉꯥꯏꯇꯦꯕ
ꯎꯝ ꯅꯣꯏ ꯃꯤ ꯌꯥꯝꯗꯕ꯭ꯔꯣ
ꯑꯍꯣꯏ ꯃꯤ ꯌꯥꯝꯅꯦ ꯉꯔꯥꯡꯗꯣ
ꯑꯣ ꯉꯥꯔꯥꯡ
ꯏꯆꯦꯗꯤꯅꯦ ꯏꯆꯦꯗꯤꯀ ꯌꯨꯝ ꯄꯥꯟꯗ꯭ꯔꯤ ꯀꯥꯟꯗꯒꯤ ꯃꯧ ꯑꯣꯏꯈ꯭ꯔꯦ
ꯀꯔꯤꯒꯤ
ꯃꯥꯗꯤ ꯑꯉꯥꯡ ꯂꯩꯔꯦ
ꯑꯉꯥꯡ ꯁꯦꯅꯕꯗ
ꯍꯣꯏ ꯑꯉꯥꯡ ꯍꯧꯖꯤꯛ ꯑꯃꯨꯛ ꯄꯣꯔꯒ ꯂꯩꯌꯦ
ꯎꯝ
ꯑꯗꯨ ꯃꯤ ꯍꯥꯏꯕꯁꯤꯗꯤꯀꯣ ꯁꯤꯗ꯭ꯔꯤ ꯐꯥꯎꯗꯤ ꯑꯗꯨꯝ ꯖꯥꯠ ꯖꯥꯠ ꯊꯦꯡꯅꯔꯒ ꯂꯩꯔꯅꯤ ꯍꯣꯏ ꯃꯥꯗꯤ ꯄ꯭ꯔꯣ ꯅꯠꯇꯦ ꯄ꯭ꯔꯣꯗꯒꯤ ꯍꯦꯟꯕꯅꯦ ꯃꯥꯅꯤ ꯄ꯭ꯔꯣ ꯃꯦꯛꯁꯅꯦ
ꯅ ꯔꯣꯏꯗ꯭ꯔꯣꯕꯣ ꯌꯦꯡꯕ
ꯈꯪꯗꯦ ꯉꯔꯥꯡ ꯑꯩꯈꯣꯏ ꯏꯆꯦꯗꯤꯀꯣ ꯃꯥꯗꯤ ꯐꯣꯟꯗꯒꯤ ꯌꯦꯡꯕꯅꯦ ꯑꯩꯗꯤ ꯑꯗꯨꯝ ꯇꯨꯝꯃꯒ ꯂꯩꯔꯝꯃꯦ ꯈꯪꯗ꯭ꯔꯦ
ꯑꯩ ꯑꯩꯁꯨ ꯐꯣꯟꯗꯒꯤ ꯌꯦꯡꯉꯦ ꯏꯊꯟꯇꯀꯣ
ꯑꯣ ꯅꯣꯏ ꯄꯨꯂꯞ ꯌꯦꯡꯗꯕ꯭ꯔꯣ ꯅꯣꯏꯁꯨ
ꯌꯦꯡꯗꯦ ꯏꯊꯟꯇ ꯌꯦꯡꯖꯩ
ꯑꯩꯁꯦ ꯑꯩꯁꯦ ꯅꯪꯒ ꯋꯥꯔꯤ ꯁꯥꯟꯅꯔꯤꯁꯦ ꯃꯤ ꯂꯣꯏꯅꯃꯛ ꯀꯩꯅꯣ ꯇꯧꯔꯝꯃꯦ ꯇꯥꯔꯝꯃꯅꯤ
ꯀꯩꯒꯤ ꯉꯔꯥꯡꯔꯣ
ꯈꯪꯅ ꯑꯩ ꯋꯥ ꯅꯠꯇꯦ ꯑꯩ ꯑꯩꯗꯤꯀꯣ ꯋꯥꯔꯤ ꯁꯥꯟꯅꯔꯗꯤ ꯑꯗꯨꯝ ꯇꯞꯅ ꯁꯥꯟꯅꯕ ꯍꯩꯇꯦꯕ ꯑꯩꯗꯤ ꯂꯥꯎ ꯑꯣꯗꯣ
ꯍꯩꯇꯦ ꯑꯩꯁꯨ ꯍꯩꯇꯦ ꯇꯞꯅ ꯃꯤꯗꯤ ꯇꯞ ꯋꯥꯔꯤ ꯁꯥꯟꯅꯔꯗꯤ ꯇꯞ ꯇꯞꯅ ꯁꯥꯟꯅꯕ ꯍꯩꯌꯦꯗꯅ
ꯎꯝ
ꯑꯩꯗꯤ ꯍꯩꯇꯕ
ꯏꯃꯥꯟꯅꯕꯤ ꯑꯃꯁꯨ ꯂꯩꯌꯦꯕꯀꯣ ꯇꯃꯦꯡꯂꯣꯡꯗꯒꯤ ꯀ ꯃꯥꯁꯨ ꯅꯨꯄꯥ ꯀꯣꯏꯌꯦꯕꯀꯣ ꯃꯥꯅ ꯅꯨꯄꯥ ꯀꯣꯏꯕꯒꯤ ꯀꯣꯏꯕ ꯀꯣꯏꯕꯗꯣ ꯋꯥꯔꯤ ꯁꯥꯟꯅꯕꯗꯣ ꯈꯪꯕ꯭ꯔꯥ
ꯑꯁ ꯑꯩꯈꯣꯏ ꯑꯩꯈꯣꯏꯅ ꯂꯩꯕꯗꯣ ꯃꯌꯥꯏꯗꯣ ꯆꯦꯛꯅ ꯇꯧꯔꯒ ꯈꯥꯏꯗꯦꯕꯀꯣ ꯎꯄꯔꯛ ꯄ꯭ꯂꯥꯏꯋꯨꯠꯇꯣ ꯑꯗꯨꯅ ꯈꯥꯕꯅꯦꯕ ꯑꯗꯣ ꯑꯗꯨꯗꯤ ꯑꯗꯨ ꯑꯃꯒ ꯑꯃꯒ ꯌꯥꯝ ꯍꯧꯅ ꯇꯥꯏ ꯇꯥꯏꯅꯩꯗꯅꯀꯣ ꯃꯥꯅ ꯋꯥꯔꯤ ꯁ ꯁꯥꯟꯅꯕꯗꯤꯀꯣ ꯁꯨꯡ ꯇꯥ ꯇꯥꯔꯣꯏꯌꯦ ꯃꯥꯗꯤ
ꯑꯁ ꯏꯃꯥꯟꯅꯕꯤ ꯑꯃꯁꯨ ꯂꯩꯌꯦ ꯎꯝ ꯃꯥꯅ ꯐꯣꯟ ꯋꯥꯔꯤ ꯁꯥꯟꯅꯔꯗꯤꯀꯣ
ꯎꯝ
ꯐꯥꯎ ꯇꯥꯗꯕ ꯇꯥꯗꯕ ꯍꯥꯏꯁꯦ ꯇꯨꯝꯃꯤꯟꯅꯕ ꯐꯥꯎ ꯇꯥꯗꯕ
ꯁꯨꯃꯥꯏꯅ ꯇꯧꯕꯅꯤ ꯃꯥꯅ ꯍꯣꯏ ꯃꯥꯅ ꯁꯥꯎꯕꯁꯨ ꯁꯣꯛꯎ ꯎꯗꯦꯕꯀꯣ ꯈꯪꯗꯦ ꯀꯃꯥꯏꯅ ꯍꯤꯡꯉꯤꯖꯥꯠꯅꯣ ꯑꯩꯗꯤ ꯉꯝꯗꯦꯕ ꯑꯗꯨꯗꯣ ꯑꯩꯒꯤ ꯏꯅꯔꯥ ꯈꯪꯗ꯭ꯔꯦ
ꯇꯧꯕꯅꯦ ꯈꯪꯗꯦ ꯑꯩꯁꯨ ꯉꯥꯡꯕꯗꯣ ꯂꯥꯎ ꯂꯥꯎꯅ ꯑꯗꯨꯝ ꯉꯥꯡꯕꯅꯦꯕ
ꯍꯣꯏ
ꯏꯪ ꯇꯞꯄ ꯏꯪ ꯇꯞꯄ ꯁꯥꯕꯗꯣ ꯑꯩꯁꯨ ꯍꯩ ꯍꯩꯇꯦꯕ
ꯑꯩꯉꯣꯟꯗꯁꯨ ꯑꯗꯨꯒꯤ ꯏꯗꯨ ꯁꯨꯛꯂꯩ ꯂꯩꯩꯇꯦꯕ ꯑꯗꯨꯝ ꯄꯪꯉꯥꯡ ꯉꯥꯡꯈꯒꯀꯣ ꯑꯗꯨꯝ ꯉꯥꯏꯍꯥꯛ ꯂꯩꯑꯦ ꯑꯗꯨꯝ ꯇꯨꯃꯤꯟ ꯂꯩꯈꯤꯕꯗꯣ ꯑꯗꯨꯅ ꯐꯩꯌꯦꯕ
ꯑꯗꯨꯃꯥꯏꯅ ꯇꯧꯋꯦ ꯎꯝ ꯑꯁ ꯑ ꯑꯩꯗꯤ ꯐꯔꯛ ꯀ꯭ꯌꯥ ꯇꯥꯅꯅꯦ ꯑꯗꯨꯃꯥꯏꯅ ꯉꯥꯡꯕ ꯍꯩꯇ꯭ꯔꯦ ꯏꯃꯥꯟꯅꯕꯤꯗꯨ ꯌꯥꯝꯅ ꯗꯣꯡ ꯗꯣꯡꯅ ꯐꯠꯇ꯭ꯔꯣ
ꯍꯣꯏ ꯑꯩꯈꯣꯏꯁꯨ ꯀꯣ ꯑꯁ ꯑꯋꯥ ꯑꯃ ꯂꯩꯔꯗꯤ ꯗꯣꯡ ꯗꯣꯡ ꯗꯣꯡ ꯉꯥꯡꯊꯣꯛꯍꯂꯣꯏ ꯑꯗꯨꯝ ꯂꯣꯏ ꯂꯣꯏ ꯁꯪꯈꯤꯕꯈꯤꯕꯗꯨꯗ ꯐꯩꯌꯦꯕ
ꯎꯝ ꯁꯃꯦꯃꯦ
ꯃꯅꯨꯡꯗ ꯎ ꯃꯅꯨꯡꯗ ꯁꯨꯃꯥꯏꯅ ꯎ ꯀꯃꯥꯏꯅ ꯍꯥꯏꯒꯗꯣꯏꯅꯣ ꯈꯪꯗ꯭ꯔꯦ ꯑꯩꯁꯨ
ꯀ ꯇꯖ ꯉꯔꯥꯡꯗꯣ ꯣꯗꯣ
ꯊꯤꯗ꯭ꯔꯕꯣ ꯍꯣꯏ
ꯑꯁ ꯑꯗꯨꯝ ꯈꯪꯒꯦꯗ ꯊꯕꯛꯁꯦ ꯊꯕꯛꯁꯦ ꯑꯩꯗꯤ ꯇꯧꯅꯤꯡꯗ꯭ꯔꯤꯗ ꯍꯧꯖꯤꯛꯇꯤ
ꯌꯨꯝꯗ ꯂꯩꯈꯣꯍꯦ
ꯉꯥꯏꯍꯥꯛꯇꯪ ꯄꯣꯊꯥꯈꯤꯒꯦ ꯇꯧꯕ ꯑꯩꯗꯣ
ꯑꯥ
ꯑꯗꯨꯒꯤꯅꯦ
ꯪ ꯅꯪꯗꯤ ꯆꯍꯤ ꯀꯌꯥꯗ ꯌꯨꯝ ꯄꯥꯟꯗꯣꯏꯅꯣ
ꯑꯁ ꯌꯥꯝ ꯋꯥꯠꯈꯤꯦ ꯋꯥ ꯋꯥꯠꯈꯤꯅꯤ ꯆ ꯍ ꯇꯥꯃꯛ ꯂꯩꯈꯤꯒꯦ
ꯅꯪ ꯆꯍꯤ ꯀꯌꯥ ꯁꯨꯔꯒꯦ ꯍꯥꯏꯁꯦ
ꯌꯥꯝꯈ꯭ꯔꯦ ꯑꯁ ꯍꯥꯏꯗꯣꯛꯄ ꯌꯥꯗꯦ
ꯑꯩꯒꯤ ꯆꯍꯤꯁꯨ ꯑꯩꯒꯤ ꯆꯍꯤꯗꯤ ꯌꯥꯝꯈ꯭ꯔꯦ
ꯇꯥꯕ꯭ꯔꯣ
ꯍꯣꯏ ꯇꯌꯦ
ꯆꯍꯤꯗꯤ
ꯉꯔꯥꯡꯒꯤ
ꯑꯗꯨ ꯑꯩꯈꯣꯏ ꯑꯩꯒꯤ ꯑꯣꯏꯅꯗꯤ ꯌꯥꯝ ꯑ ꯌꯥꯝ ꯅꯧꯔꯤꯌꯦ ꯆꯍꯤꯗꯤ ꯍꯥꯏꯕꯗꯤ ꯑꯩꯗꯤꯀꯣ ꯌꯥꯝ ꯑꯍꯟ ꯁꯅꯤꯖꯤꯌꯦ
ꯈꯪꯗꯦ ꯑꯩꯗꯤ ꯍꯅꯨꯔꯦ
ꯀꯣꯏ ꯑꯩꯗꯤ ꯀꯣꯏꯕ ꯂꯥꯡꯕ ꯈꯔ ꯄꯥꯝꯖꯕ ꯑꯗꯨꯒꯤ ꯑ ꯀꯣꯏꯅꯤꯡꯉꯥꯏ ꯆꯠꯅꯤꯡꯉꯥꯏ ꯌꯥꯝ ꯂꯩꯔꯤ ꯂꯤꯁꯇꯣ ꯃꯊꯪ ꯃꯊꯪ ꯑꯗꯨ ꯑꯗꯨ ꯂꯣꯏꯅ ꯂꯣꯏꯔꯀꯥꯟꯗ ꯄꯥꯟꯒꯦ ꯈꯜꯂꯤ ꯄꯥꯟꯗꯕꯁꯨ ꯌꯥꯏ
ꯍꯧꯖꯤꯛ ꯑꯁ ꯅꯪ ꯌꯨꯝ ꯄꯥꯟꯗ꯭ꯔꯗꯤ ꯑꯗꯨꯗꯤ ꯑꯩꯁꯨ ꯌꯨꯝ ꯄꯥꯟꯗ꯭ꯔꯗꯤ ꯏꯕꯥꯅꯤ ꯀꯩꯅꯣ ꯇꯧꯁꯤꯅ ꯎ ꯑꯉꯥꯡ ꯁꯦꯟꯅꯕꯒꯤ ꯁꯦꯟꯇꯔ ꯑꯃ ꯍꯥꯡꯁꯦ ꯑꯗꯨꯗꯤꯀꯣ
ꯑ ꯑꯗꯨꯃꯥꯏꯅ ꯂꯤꯡꯈꯠꯂꯒ ꯂꯩꯔꯁꯤꯔꯅ ꯈꯟꯕ ꯑꯗꯨ ꯄꯣꯞ ꯆꯥꯗ꯭ꯔꯗꯤ ꯌꯥꯗ꯭ꯔꯤꯌꯦ ꯑꯗꯨ ꯌꯥꯗꯦꯕ ꯑꯗꯣ ꯍꯥꯟꯅ ꯂꯥꯏꯔꯤꯛ ꯐꯖꯅ ꯄꯥꯕ ꯇꯥꯏ
ꯍꯣꯏ ꯑꯗꯨꯗꯤ ꯆꯨꯝꯃꯦ ꯅꯪ ꯊꯕꯛ ꯇꯧꯔꯛꯑꯣ ꯑꯗꯨꯗꯤ
ꯑꯩ ꯄ꯭ꯂꯥꯟ ꯌꯥꯝ ꯂꯩꯔꯤ ꯑꯗꯨ ꯀꯣꯛꯇꯗꯤ ꯄ꯭ꯂꯥꯟ ꯌꯥꯝ ꯂꯩꯕ ꯊꯕꯛꯇꯤ ꯇꯧꯊꯣꯛꯄ ꯉꯝꯗꯅꯕ
ꯅꯪ ꯊꯕꯛ ꯇꯧꯔꯒ ꯅꯪ ꯄꯩꯁꯥ ꯊꯥꯗꯔꯛꯑꯣ ꯑꯗꯨꯗꯤ ꯑꯩꯅ ꯀꯩꯅꯣ ꯇꯧꯕꯤꯔꯒꯦ ꯑꯩꯅ ꯂꯤꯡꯈꯠꯄꯤꯔꯨꯏ
ꯀꯟꯅ ꯌꯦꯡꯁꯤꯟꯕꯤꯔꯒꯦ ꯍꯥꯏꯕ꯭ꯔꯣ
ꯍꯣꯏ ꯑꯗꯨꯁꯨ ꯌꯥꯏꯅꯦ
ꯐꯅꯦ ꯑꯗꯨꯏꯁꯨ ꯀꯣ
ꯎꯝ
ꯌꯥꯧꯒꯗꯕꯗꯤ ꯆꯨꯝꯃꯦ
ꯍꯣꯏ ꯃꯣꯏꯁꯦ ꯌꯥꯝ ꯂꯥꯡꯉꯤꯅꯦ
ꯈ ꯉꯁꯤꯗꯤ ꯑꯩꯈꯣꯏꯗꯤ ꯏꯪ ꯆꯤꯛꯑꯦ ꯃꯤ ꯌꯥꯝꯗꯕꯒꯤ
ꯑꯣ ꯅꯕꯥꯅꯤ ꯈꯛꯇꯪ ꯂꯩꯕꯒꯤꯔꯣ
ꯅꯠꯇꯦ ꯑꯩꯈꯣꯏ ꯌꯨꯝ ꯃꯅꯥꯛꯇ ꯂꯩꯕ ꯃꯤ ꯑꯃ ꯂꯥꯛꯑꯦ ꯅꯨꯄꯥ ꯑꯃꯁꯨ ꯂꯥꯛꯑꯦ ꯑꯗꯨꯒ ꯑꯉꯥꯡ ꯃꯆꯥ ꯑꯃꯁꯨ ꯂꯥꯛꯑꯦ
ꯑꯣ
ꯑꯗꯨꯒꯤ ꯃꯣꯏꯗꯤ ꯇꯤꯚꯤ ꯌꯦꯡꯅꯔꯤꯗ ꯎ ꯑꯗꯨꯒꯤ ꯑꯗꯨ ꯑꯣꯏꯔꯁꯨ ꯂꯩꯔꯤꯗꯅ ꯉꯔꯥꯡꯒꯤ ꯉꯔꯥꯡꯒꯤ ꯇꯥꯏꯞꯇꯗꯤ ꯀꯩꯅꯣ ꯇꯧꯗ꯭ꯔꯦꯕ
ꯏꯆꯦꯗꯣ ꯅꯪ ꯅꯪꯕꯨ ꯑꯁ ꯑꯩꯈꯣꯏꯗꯤ ꯌꯨꯝꯗ ꯂꯣꯏ ꯇꯨꯝꯅꯈ꯭ꯔꯦꯗ ꯑꯗꯣ ꯏꯆꯦꯅꯦ ꯏꯅꯥꯎꯅꯨꯄꯥꯅꯦ ꯑꯗ ꯑꯩꯈꯣꯏꯗꯣ ꯇꯨꯝꯐꯝ ꯂꯩꯇꯦꯕꯀꯣ
ꯑꯥ
ꯌꯨꯝꯗꯣ ꯈꯔ ꯀꯩꯅꯣ ꯇꯧꯋꯦꯕ ꯑꯩꯈꯣꯏꯁꯦ ꯄꯩꯁꯥꯁꯨ ꯄꯥꯏꯗꯕꯒꯤ ꯀꯣ ꯑꯗꯣ ꯇꯨꯝꯐꯝꯁꯨ ꯂꯩꯇꯕꯅꯤꯅ ꯃꯤꯒꯤ ꯃꯌꯨꯝꯗ ꯇꯨꯝꯕ ꯆꯠꯂꯦꯕ
ꯑꯣ
ꯑꯗ ꯏꯆꯦꯗꯣ ꯏꯆꯦꯅ ꯃꯃꯥ ꯁꯥꯔꯒ ꯂꯩꯌꯦ ꯑꯉꯥꯡ ꯄꯣꯔꯒ
ꯑꯣ
ꯏꯅꯥꯎꯅꯨꯄꯤꯅ ꯐꯣꯟ ꯌꯦꯡꯉꯒ ꯂꯩꯌꯦ
ꯋꯥꯔ ꯍꯔꯣꯏꯏ
ꯑꯗꯨꯒ ꯏꯅꯥꯎꯅꯨꯄꯥꯅ ꯍꯣꯏ ꯃꯥꯗꯤ ꯈꯔ ꯀꯩꯅꯣ ꯇꯧꯕꯅꯤꯅꯀꯣ
ꯑꯥ
ꯑꯗꯨꯒ ꯏꯅꯥꯎꯅꯨꯄꯥꯗꯨꯅ ꯀꯩꯅꯣ ꯃꯥꯒꯤ ꯃꯥꯁꯨ ꯆꯪꯗꯕ ꯀꯨꯏꯗ꯭ꯔꯦꯕ ꯃꯥꯒꯤ ꯍꯣꯁꯇꯦꯜꯗꯣ ꯑꯗꯨꯒ ꯉꯔꯥꯡ ꯈꯛꯇꯪ ꯑꯦꯁꯥꯏꯟꯃꯦꯟ ꯊꯥꯔꯛꯄꯀꯣ ꯑꯗꯨꯒꯤ ꯑꯃꯨꯛ ꯃꯥꯁꯨ ꯂꯣꯏꯁꯤꯟ ꯅꯕ ꯍꯣꯠꯅꯔꯤꯌꯦ ꯃꯥꯅ
ꯍꯣꯏ ꯍꯣꯏ ꯅꯨꯃꯤꯠ ꯀꯌꯥ ꯋꯥꯠꯂꯤꯒꯦ ꯑꯃ ꯂꯩꯈꯤꯗꯧꯕ
ꯃꯥ ꯅꯣꯡꯃꯥꯏꯖꯤꯡ ꯅꯨꯃꯤꯠꯇꯥ ꯆꯪꯈ꯭ꯔꯅꯤ ꯍꯥꯏꯌꯦꯦ